ꯇꯜꯂꯣ ꯇꯥꯃꯣ ꯆꯥꯛ ꯏꯁꯤꯡ ꯍꯣꯠꯅꯕꯤꯔꯕꯣ
ꯆꯔꯦ ꯆꯔꯦ
ꯀꯔꯤ ꯏꯟꯁꯥꯡ ꯅ ꯀꯔꯤ ꯏꯟꯖꯡ ꯇꯧꯔꯕ
ꯉꯁꯤꯗꯤ ꯀꯥꯡꯁꯣꯏ ꯆꯥꯏꯌꯦ ꯅꯣꯏꯗꯤ ꯀꯔꯤ ꯇꯧꯔꯕ
ꯑꯣ ꯑꯁ ꯑꯩꯈꯣꯏꯗꯤ ꯉꯁꯤꯁꯦ ꯑꯌꯨꯛꯇ ꯆꯒꯦꯝ ꯄꯣꯝꯕ ꯆꯥꯁꯦꯗꯅ ꯆꯥꯕꯗꯣ ꯅꯨꯃꯤꯠ ꯅꯨꯡꯗꯥꯡꯁꯨ ꯈꯔ ꯂꯩꯗꯨ ꯆꯥꯔꯒ ꯆꯝꯐꯨꯠ ꯑꯃ ꯇꯧꯁꯜꯂꯦ
ꯎꯝ ꯌꯥꯏ ꯑꯦꯒꯦꯝ ꯄꯣꯝꯕꯁꯦ
ꯆꯥꯕꯁꯦ ꯊꯥꯎꯅꯨꯡ ꯌꯥꯎꯗꯕꯤ ꯑꯆꯝꯕꯅꯗꯤ ꯍꯦꯟꯅ ꯐꯔꯦ ꯑꯗꯣ ꯉꯁꯤꯗꯤ ꯆꯒꯦꯝ ꯄꯣꯝꯕ ꯆꯥꯗꯕ ꯀꯨꯏꯔꯦꯅ ꯆꯒꯦꯝ ꯄꯣꯝꯕ ꯑꯣꯏꯅ ꯆꯥꯔꯦ
ꯐꯩ ꯐꯩ ꯆꯒꯦꯝ ꯄꯣꯝꯕ ꯍꯥꯎꯈ꯭ꯔꯕ ꯏꯟꯖꯥꯡꯅꯤ ꯑꯗꯣ ꯆꯒꯦꯝ ꯄꯣꯝꯕꯁꯦ ꯃꯤꯅ ꯄꯡꯄꯣꯝꯗꯗꯤ ꯄꯣꯝꯅꯩ ꯑꯗꯣ ꯏꯁꯇꯦꯞ ꯈꯔ ꯑꯗꯨꯝ ꯆꯪꯉꯦ ꯍꯥꯏꯌꯦ ꯑꯗꯣ ꯀꯃꯥꯏ ꯀꯃꯥꯏ ꯇꯧꯏ
ꯑꯦ ꯆꯒꯦꯝ ꯄꯣꯝꯕꯁꯦ ꯇꯥꯃꯣ ꯑꯩꯈꯣꯏꯒꯤ ꯍꯋꯥꯏꯖꯔꯥꯛ ꯈꯔ ꯅꯝꯍꯜꯂꯕ ꯃꯔꯣꯏ ꯃꯄꯥꯡ ꯈꯔ ꯌꯥꯝꯅ ꯍꯥꯞꯄꯒ ꯃꯥꯒꯤ ꯇꯥꯏꯃꯤꯡ ꯇꯥꯏꯃꯤꯡꯗꯨ ꯌꯦꯡꯉꯒ ꯊꯥꯛꯑꯗꯤ ꯑꯗꯨꯝ ꯍꯥꯎꯋꯦ ꯃꯌꯥꯝ ꯈꯔ ꯍꯧꯖꯤꯛꯀꯥꯟꯗꯤ ꯏꯀꯥꯏꯊꯕꯤꯁꯨ ꯑꯗꯨꯝ ꯊꯣꯛꯑꯦ ꯑꯗꯒꯤ ꯒꯤ ꯍꯋꯥꯏ ꯁꯥꯛ ꯍꯥꯏꯔꯦ ꯃꯇꯝ ꯅꯥꯏꯗ꯭ꯔꯦ ꯍꯧꯖꯤꯛꯇꯤ ꯁꯤꯖꯟ ꯅꯠꯇ꯭ꯔꯁꯨ ꯃꯅꯥ ꯃꯁꯤꯡꯁꯦ ꯑꯌꯥꯝꯕꯅ ꯀꯩꯊꯦꯜꯗ ꯂꯣꯏ ꯐꯪꯉꯦꯕ ꯑꯗꯨꯅ ꯃꯌꯥꯝꯁꯦ ꯌꯣꯡꯆꯥꯛ ꯑꯣꯏꯔꯣ
ꯑꯇꯦꯛꯄ ꯅꯠꯇ꯭ꯔꯁꯨ ꯑꯔꯤꯕ ꯐꯪꯉꯦ ꯑꯗꯨꯒꯨꯝꯕ ꯃꯌꯥꯝꯗꯨ ꯇꯧꯔꯒ ꯍꯋꯥꯏꯁꯔ ꯈꯔ ꯅꯝꯍꯜꯂꯒ ꯉꯥ ꯑꯌꯥꯏꯕ ꯈꯔ ꯇꯧꯔꯒ ꯑꯗꯨꯝ ꯍꯥꯎꯔꯦ ꯂꯥꯡꯕ ꯑꯗꯨꯝ ꯍꯨꯖꯤꯛꯀꯥꯟꯁꯤꯗꯤ ꯁꯥꯕꯅꯤꯅ ꯑꯁꯤꯟꯕꯒꯨꯝꯕ ꯑꯗꯒꯤ ꯆꯝꯐꯨꯠꯀꯨꯝꯕ ꯁꯤꯅ ꯐꯔꯦ
ꯃꯥꯅꯤ ꯑꯗꯣ ꯆꯒꯦꯝ ꯄꯣꯝꯕꯗꯣ ꯃꯌꯥꯝꯅ ꯁꯨꯝ ꯄꯪꯉꯥꯏ ꯍꯥꯏꯅꯕꯗ ꯎ ꯁꯟꯁꯥ ꯊꯥꯛꯄ ꯑꯗꯩ ꯑꯣꯛꯁꯥ ꯊꯥꯛꯄ ꯑꯗꯒꯤ ꯉꯥ ꯑꯌꯥꯏꯕ ꯊꯥꯛꯄ ꯇꯧꯔꯤꯁꯦ ꯐꯨꯠꯄꯗ ꯑꯗꯨꯝ ꯊꯥꯛꯏꯔꯥ ꯅꯠꯇ꯭ꯔꯒ ꯑꯗꯨꯝ ꯊꯥꯛꯏꯔꯥ
ꯑꯗꯨꯒꯨꯝꯕꯗꯤ ꯇꯥꯃꯣ ꯑꯩꯈꯣꯏꯗꯤ ꯑꯗꯨꯝꯕꯗꯤ ꯀꯌꯥ ꯇꯧꯗꯕꯅꯤꯅ ꯑꯗꯨꯒꯤ ꯃꯔꯝꯗꯗꯤ ꯀꯌꯥ ꯈꯪꯗ꯭ꯔꯦ ꯑꯩꯈꯣꯏꯗꯤ ꯉꯥ ꯑꯌꯥꯏꯕꯒꯨꯝꯕ ꯑꯗꯨꯒꯨꯝꯕ ꯏꯃꯨꯡ ꯃꯅꯨꯡ ꯑꯍꯜ ꯂꯃꯟ ꯄꯨꯂꯞ ꯆꯥꯃꯤꯟꯅꯔꯛꯄꯅꯤꯅꯀꯣ ꯑꯗꯨꯒꯨꯝꯕ ꯒꯤ ꯄꯣꯠꯇꯨꯗꯤ ꯆꯥꯕ ꯆꯥꯗꯕ ꯃꯤ ꯌꯥꯎ ꯕꯅꯤꯅ ꯑꯗꯨꯒꯨꯝꯕ ꯄꯣꯠꯇꯨꯗꯤ ꯀꯌꯥ ꯊꯥꯛꯇ꯭ꯔꯦ ꯑꯩꯈꯣꯏꯗꯤ
ꯑꯗꯣ ꯑꯩꯅ ꯍꯪꯅꯤꯡꯉꯤꯁꯤꯅ ꯉꯥ ꯊꯥꯛꯄꯗꯣ ꯑꯍꯥꯟꯕꯒꯤ ꯆꯒꯦꯝ ꯑꯩꯈꯣꯏꯒꯤ ꯍꯋꯥꯏ ꯆꯥꯔꯒ ꯄꯨꯟꯅ ꯐꯨꯠꯃꯤꯟꯅꯕ꯭ꯔꯥ ꯑꯗꯨꯒ ꯀꯣꯟꯅ ꯊꯥꯛꯄ꯭ꯔꯥ
ꯃꯗꯨꯗꯤ ꯀꯣꯟꯅ ꯂꯣꯏꯔꯝꯗꯥꯏ ꯈꯔ ꯋꯥꯠꯂꯤꯉꯩꯒꯨꯝꯕ ꯗꯨꯝ ꯑꯃꯗ ꯊꯥꯛꯑꯦ ꯑꯩꯈꯣꯏꯒꯤ ꯌꯥꯝ ꯉꯟꯅ ꯊꯥꯛꯆꯤꯜꯂꯁꯨ ꯃꯥꯒꯤ ꯃꯍꯥꯎꯁꯦ ꯃꯥꯡꯉꯦꯕ ꯉꯥ ꯑꯌꯥꯏꯕꯁꯦ
ꯎꯝ
ꯑꯗꯨꯅ ꯃꯥꯒꯤ ꯇꯥꯏꯃꯤꯡ ꯌꯦꯡꯉ ꯏꯟꯖꯥꯡ ꯈꯨꯗꯤꯡꯃꯛ ꯆꯒꯦꯝ ꯄꯣꯝꯕ ꯉꯥꯛꯇꯪ ꯋꯥ ꯅꯠꯇꯅꯀꯣ ꯏꯟꯖꯥꯡ ꯈꯨꯗꯤꯡꯃꯛꯁꯦ ꯃꯥꯒꯤ ꯇꯥꯏ ꯃꯤꯡ ꯑꯃ ꯌꯦꯡ ꯌꯦꯡꯉꯒ ꯊꯥꯛꯄꯅ ꯃꯍꯥꯎꯗꯣ ꯁꯤꯖꯤꯜꯂꯦꯕ ꯑꯣꯝ ꯊ ꯊ ꯆꯤꯡꯕ ꯅꯠꯇꯕ ꯑꯗꯩ ꯆꯥꯕ ꯊꯛ ꯄꯁꯤꯁꯨ ꯍꯧꯖꯤꯛꯇꯤ ꯍꯋꯥꯏꯖꯥꯔꯁꯨ ꯆꯥꯕ ꯇꯣꯏꯅ ꯆꯥꯕꯁꯨ ꯀꯤꯔꯦ ꯑꯩꯈꯣꯏꯒꯤ ꯑꯗꯨ ꯇꯧꯋꯦ ꯑꯃ ꯇꯧꯋꯦ ꯍꯥꯏꯅꯕꯅꯤꯅ ꯑꯗꯨꯅ
ꯎꯝ
ꯉꯥꯏꯗꯤ ꯌꯥꯝ ꯇꯣꯏꯅꯗꯤ ꯆꯥꯗ꯭ꯔꯦ ꯃꯔꯛ ꯃꯔꯛ ꯇ ꯈꯔ ꯈꯔ ꯆꯥꯕ ꯑꯗꯨꯃꯥꯏꯅ ꯇꯧꯔꯦ ꯑꯗꯨꯒ ꯑꯆꯝꯕꯅ ꯑꯌꯥꯝꯕ ꯆꯥꯔꯦ ꯀꯥꯡꯁꯣꯏꯒꯨꯝꯕ ꯆꯝꯐꯨꯠꯀꯨꯝꯕ ꯊꯥꯎꯒꯤ ꯄꯣꯠꯁꯦ ꯀꯌꯥ ꯀꯟꯅ ꯆꯥꯗ꯭ꯔꯦ
ꯎꯝ ꯁꯥꯕꯅꯤꯅ ꯅ ꯊꯥꯎꯗꯤ ꯌꯥꯝ ꯆꯥꯗꯕ
ꯇꯧꯕꯣꯏꯗꯤ ꯍꯧꯖꯤꯛꯀꯥꯟꯁꯤꯕꯨ ꯀꯔꯤ ꯀꯔꯤꯅ ꯍꯥꯎꯔꯤꯒꯦ ꯀꯃꯥꯏ ꯇꯧꯔꯤꯒꯦ
ꯍꯧꯖꯤꯛꯀꯥꯟꯁꯤꯗꯤ ꯍꯥꯏꯈꯤꯅꯤꯉ ꯁꯥꯔꯕꯅꯤꯅ ꯑꯆꯝꯕ ꯑꯁꯤꯗꯅꯤ ꯑꯆꯝꯕ ꯀꯥꯡꯁꯣꯏ ꯑꯗꯒꯤ ꯅꯨꯃꯤꯗꯥꯡ ꯈꯣꯏꯅ ꯁ ꯏꯔꯣꯝꯕ ꯀꯩꯒꯨꯝꯕ ꯁꯨꯝ ꯑꯆꯝꯕꯁꯤꯡꯁꯤ ꯊꯥꯎ ꯌꯥꯎꯗꯕꯁꯦ ꯁꯤꯅ ꯈꯔ ꯍꯛꯆꯥꯡ
ꯑꯉꯥꯡꯒꯩꯗꯤ ꯃꯣꯏꯗꯤ ꯁꯥꯏ ꯌꯦꯟꯒꯨꯝꯕꯁꯦ ꯈꯔ ꯄꯥꯝꯃꯦ ꯑꯗꯨꯒꯨꯝꯕꯖꯦ ꯍꯧꯖꯤꯛꯀꯥꯟꯗꯗꯤ ꯁꯥꯒꯠꯂꯛꯄꯅꯤꯅ ꯀꯣ ꯌꯥꯝ ꯄꯤꯖꯕ ꯌꯥꯗ ꯇ꯭ꯔꯦ ꯑꯗꯨꯅ ꯃꯔꯛ ꯃꯔꯛꯇ ꯈꯔ ꯈꯔ ꯁꯨꯝ ꯄꯤꯖꯕꯗꯩ ꯍꯦꯟꯅ ꯌꯥꯝ ꯇꯣꯏꯅꯗꯤ ꯄꯤꯖꯗ꯭ꯔꯦ ꯑꯆꯝꯕꯅ ꯑꯌꯥꯝꯕ ꯆꯥꯔꯦ ꯃꯣꯏꯁꯨ ꯃꯁꯥꯗꯁꯨ ꯐꯕ
ꯁꯥꯕꯅꯤꯅ ꯇꯨꯝꯕꯗ ꯍꯦꯛꯇ ꯋꯥꯗꯣꯏꯅꯤ
ꯎꯝ
ꯑꯟꯑꯣꯗꯤꯕꯜ
ꯑꯟꯑꯣꯗꯤꯕꯜ ꯆꯥꯕ ꯊꯛꯄꯁꯦ ꯌꯥꯔꯤꯡꯒꯩꯗꯤ ꯍꯧꯖꯤꯛꯀꯥꯟꯁꯦ ꯑꯍꯟ ꯑꯕ ꯂꯩꯇ꯭ꯔꯦ ꯅꯍꯥ ꯑꯕ ꯂꯩ ꯇ꯭ꯔꯦ ꯆꯦꯛꯁꯤꯟꯕ ꯑꯗꯨꯒ ꯆꯥꯕꯗꯁꯨ ꯃꯆꯤ ꯑꯣꯏꯕ ꯏꯁꯥꯗ ꯀꯥꯟꯅꯒꯗꯧꯕ ꯆꯥꯅꯕ ꯂꯥꯛꯅꯕ ꯑꯁꯤꯅ ꯐꯔꯦ ꯁꯥ ꯌꯦꯟ ꯌꯥꯝ ꯆꯥꯁꯤꯟꯕꯖꯦ ꯀꯥꯟꯅꯗꯦ
ꯊꯥꯏꯅ ꯊꯥꯏꯅꯅꯦ ꯆꯥꯔꯝꯕ ꯆꯤ ꯑ ꯑ ꯃꯅꯥ ꯃꯁꯤꯡꯗꯤ ꯑꯁꯦꯡꯕ ꯑꯩꯈꯣꯏꯒꯤ ꯑꯣꯔꯒꯥꯅꯤꯛ ꯑꯣꯏꯕ ꯉꯥꯛꯇ ꯑꯌꯥꯝꯕ ꯑꯣꯏꯔꯝꯃꯤꯗꯣ ꯍꯧꯖꯤꯛꯀꯥꯟꯗꯤ ꯍꯥꯥꯔꯁꯦ ꯑꯌꯥꯝꯕꯅ ꯆꯥꯏꯅꯔꯕꯅꯤꯅ
ꯎꯝ
ꯆꯦꯛꯁꯤꯟꯕꯃꯛ ꯗꯔꯀꯥꯔ ꯑꯣꯏꯔꯦ
ꯃꯥꯟꯅꯦ ꯍꯧꯖꯤꯛꯀꯥꯟ ꯃꯅꯥ ꯃꯁꯤꯡ ꯂꯩꯕ ꯀꯩꯗꯧꯕ ꯁꯦ ꯎꯝ ꯊꯝꯕ ꯀꯩꯅꯣ ꯇꯧꯗꯕ ꯀꯨꯏꯅ ꯊꯝꯕ ꯌꯥꯗꯕꯅꯤꯅ ꯑꯩꯈꯣꯏꯅ ꯆꯥꯕ ꯊꯛꯄꯗ ꯌꯦꯡꯉ ꯌꯦꯡꯉꯒ ꯊꯣꯡꯒꯗꯕ ꯊꯛ ꯀꯗꯕꯁꯦ ꯁꯤꯜꯂꯒ ꯂꯥꯡꯉꯒ ꯆꯥꯕꯅ ꯍꯦꯟꯅ ꯐꯔꯦ ꯃꯇꯝꯖꯦ ꯁꯥꯁꯨ ꯌꯥꯝ ꯁꯥꯔꯦ ꯍꯟꯗꯛꯇꯤ ꯑꯗꯨꯅ ꯆꯥꯕ ꯆꯦꯛꯁꯤꯟꯗꯕ ꯌꯥꯗ꯭ꯔꯦ
ꯍꯥ ꯏꯟꯖꯥꯡ ꯃꯅꯥ ꯃꯁꯤꯡ ꯑꯩꯈꯣꯏꯅ ꯀꯩꯊꯦꯜꯗꯒꯤ ꯂꯩꯕꯁꯤꯁꯨ ꯑꯝ ꯌꯥꯔꯤꯈꯩꯗꯤ ꯊꯣꯡꯗ꯭ꯔꯤꯉꯩꯗ ꯉꯥꯏꯍꯥꯛ ꯉꯥꯏꯍꯥꯛ ꯇꯤꯡꯉꯒ ꯊꯝꯃꯣꯁꯨ ꯍꯥꯏꯅ ꯑꯈꯪ ꯑꯈꯪ ꯑꯍꯩꯅꯁꯤꯡ ꯍꯥꯏꯔꯛꯏꯁꯦ ꯁꯤ ꯌꯥꯝ ꯆꯨꯝꯃꯕꯖꯥꯠꯅꯤ
ꯍꯣꯏ
ꯑꯗꯣ
ꯏꯟꯖꯤꯡꯗꯤ ꯍꯧꯖꯤꯛꯀꯥꯟꯁꯦ ꯀꯩꯅ ꯍꯥꯎꯔꯤꯒꯦ ꯀꯃꯥꯏꯅ ꯀꯔꯝꯕ ꯃꯇꯝꯗ ꯏꯆꯥ ꯆꯥꯅꯤꯡꯉꯤꯕ ꯍꯧꯖꯤꯛꯀꯥꯟꯁꯤꯃ
ꯅꯪꯗꯤ ꯀꯥꯂꯦꯟ ꯊꯕꯤ ꯊꯕꯤ ꯆꯝꯐꯨꯠꯅꯕꯨ ꯏꯍꯥꯎ ꯍꯥꯎꯔꯦꯗ ꯑꯇꯩ ꯏꯟꯖꯥꯡꯅ ꯏꯟꯖꯥꯡ ꯑꯣꯏꯖꯔꯁꯨ ꯆꯝꯐꯨꯠ ꯑꯃ ꯌꯥꯎꯕꯁꯤꯅ ꯍꯛꯆꯥꯡꯁꯦ ꯅꯨꯡꯉꯥꯏꯕꯗꯨꯅ ꯇꯧꯋꯦ
ꯃꯣꯏꯒꯤ ꯌꯦꯟ ꯊꯣꯡꯕꯕꯨꯗꯤ ꯑꯩꯈꯣꯏꯗꯤ ꯍꯧꯖꯤꯛꯀꯥꯟꯁꯦ ꯁꯧꯒ꯭ꯔꯤ ꯑꯃ ꯊꯣꯡꯉꯒ ꯀꯥꯡꯉꯧ ꯑꯃ ꯉꯧꯕ ꯑꯗꯒꯤ ꯆꯝꯐꯨꯠ ꯑꯃ ꯌꯥꯎꯖꯕ ꯁꯤꯅ ꯃꯍꯥꯎꯔꯦ ꯃꯣꯏꯒꯤ ꯁꯥ ꯉꯥ ꯊꯣꯡꯕꯁꯤ ꯀꯌꯥ ꯆꯥꯅꯤꯡ ꯗ꯭ꯔꯦꯕ
ꯃꯥꯅꯤ ꯃꯇꯝꯒꯤ ꯆꯞ ꯆꯥꯕ ꯏꯟꯁꯥꯡꯅꯤ ꯁꯧꯒ꯭ꯔꯤ ꯍꯥꯏꯁꯦ ꯍꯧꯖꯤꯛꯀꯤ ꯍꯥꯎꯁꯨ ꯍꯥꯎꯕ
ꯎꯇꯤ ꯏꯔꯣꯝꯕ ꯁꯤꯁꯨ ꯑꯇꯩ ꯇꯩ ꯉꯥ ꯆꯥꯛ ꯊꯣꯡꯕꯁꯨ ꯑꯗꯨꯝ ꯍꯥꯎꯋꯦ ꯃꯔꯛ ꯃꯔꯛꯇ ꯇꯥꯕ ꯀꯩꯁꯨ ꯀꯥꯏꯗꯦ ꯑꯉꯥꯡꯒꯩꯒꯤꯁꯨ
ꯄꯥꯝꯖꯕ ꯑꯗꯒꯤ ꯃꯔꯛ ꯃꯔꯛꯇ ꯃꯁꯥ ꯐꯅꯕ ꯁꯥ ꯉꯥꯒꯤ ꯄꯣꯠꯁꯤꯖꯨ ꯑꯉꯥꯡꯗ ꯋꯥꯠꯍꯟꯕ ꯌꯥꯗꯦ ꯃꯔꯛ ꯃꯔꯛꯇ ꯑꯗꯨꯒꯤꯁꯨ ꯈꯔ ꯄꯤꯖꯗꯕꯁꯨ ꯌꯥꯗꯦ ꯃꯣꯏꯁꯨ ꯑꯗꯨꯅ ꯃꯔꯛ ꯃꯔꯛꯇ ꯑꯩꯗꯤ ꯑꯗꯨꯝ ꯆꯥꯡ ꯅꯥꯏꯅ ꯈꯔ ꯈꯔ ꯄꯤꯖꯔꯤ ꯑꯉꯥꯡꯒꯩꯁꯨ
ꯎꯝ ꯃꯥꯅꯤ ꯎꯇꯤꯁꯦ ꯑꯍꯟꯁꯤꯡꯗꯕꯨꯗꯤ ꯁꯣꯗꯥ ꯌꯥꯝ ꯌꯥꯎꯕꯒꯤ ꯍꯛꯆꯥꯡ ꯇꯣꯏꯅ ꯆꯥꯕ ꯐꯠꯇ꯭ꯔꯁꯨ ꯑꯉꯥꯡꯁꯤꯡꯗꯗꯤ ꯃꯔꯛ ꯃꯔꯛꯇ ꯑꯗꯨꯝ ꯆꯥꯕ ꯀꯩꯁꯨ ꯀꯥꯏꯗꯦ
ꯎꯝ ꯍꯩ ꯔꯥ ꯑꯃꯨꯟꯕ ꯎꯍꯩ ꯋꯥꯍꯩ ꯁꯤꯁꯨ ꯌꯥꯝ ꯀꯥꯟꯅꯩ ꯃꯣꯏꯗ ꯄꯤꯖꯕ ꯑꯍꯟ ꯑꯈꯣꯏꯁꯨ ꯑꯉꯥꯡꯕ ꯂꯩꯇꯦ ꯑꯍꯟꯕ ꯂꯩꯇꯦ ꯑꯃꯨꯟꯕ ꯎꯍꯩ ꯋꯥꯍꯩꯁꯤꯁꯨ ꯌꯥꯝ ꯀꯥꯟꯅꯩ ꯃꯁꯥ ꯐꯕ ꯆꯦꯟ ꯆꯣꯡ ꯁꯥꯟꯅꯕ ꯃꯣꯏꯗꯗꯤ ꯚꯤꯇꯥꯃꯤꯟ ꯏꯟꯈꯠꯂꯛꯄꯅꯤꯅ ꯑꯗꯨꯒꯨꯝꯕꯒꯤ ꯄꯣꯠꯁꯦ ꯋꯥꯠꯍꯟꯕ ꯌꯥꯗꯦꯕ
ꯎꯝ ꯃꯥꯅꯤ ꯑꯈꯪ ꯑꯍꯩꯁꯤꯡꯅ ꯆꯥꯛꯁꯦ ꯌꯥꯝ ꯆꯥꯗ꯭ꯔꯁꯨ ꯃꯅꯥ ꯃꯁꯤꯡ ꯍꯩ ꯔꯥꯗꯤ ꯌꯥꯝ ꯆꯥꯎ ꯍꯥꯏꯔꯤꯅꯤ
ꯎꯝ ꯍꯣ ꯐꯔꯦ ꯐꯔꯦ ꯇꯥꯝꯃꯣ ꯃꯊꯪ ꯑꯃꯨꯛ ꯎ ꯁꯥꯟꯅꯔꯁꯦ ꯑꯩꯁꯨ ꯊꯕꯛ ꯈꯤꯇ ꯌꯦꯡꯁꯜꯂꯨꯈꯤꯒꯦ
ꯐꯔꯦ ꯐꯔꯦ ꯊꯃꯣ ꯊꯝ
ꯑ ꯑꯥ